ꯇꯥꯔꯕ꯭ꯔꯣ꯫
ꯇꯥꯔꯦ ꯇꯥꯔꯦ꯫
ꯑꯣ ꯑꯣ ꯁꯤꯕꯨ ꯅꯍꯥꯟ ꯀꯩꯅꯣ ꯇꯧꯕ ꯆꯦꯛ ꯀꯥ ꯁꯨꯕ ꯑꯩꯈꯣꯏ ꯌꯨꯝ ꯁꯥꯕ ꯏꯕꯨꯡꯉꯣ ꯃꯤꯁꯇ꯭ꯔꯤꯗꯨ ꯅꯠꯇ꯭ꯔꯣ
ꯑꯣ ꯃꯥꯅꯤ ꯃꯥꯅꯤ ꯑꯩ ꯌꯨꯝ ꯁꯥꯕ ꯃꯤꯁꯇ꯭ꯔꯤꯗꯨꯅꯤ
ꯑꯗꯨ ꯅꯍꯥꯟ ꯅꯪꯒꯅꯦ ꯂꯝꯕꯤꯗ ꯊꯦꯡꯅꯕꯗ ꯅꯣꯡꯃ ꯑꯩꯅ ꯀꯩꯅꯣ ꯑꯩꯈꯣꯏꯒꯤ ꯌꯨꯝ ꯁꯥꯕꯒꯤ ꯁꯥꯔꯝꯗꯥꯏꯗ ꯅꯪꯉꯣꯟꯗ ꯍꯥꯏꯐꯦꯠ ꯍꯥꯏꯔꯛꯀꯦꯅ ꯍꯥꯏꯈꯤꯕꯗꯣ ꯑꯗꯨꯒꯤꯗꯨꯗꯤ ꯅꯪ ꯅꯤꯡꯁꯤꯡꯉꯤꯕ꯭ꯔꯥ ꯀꯥꯎꯈ꯭ꯔꯕ ꯅꯣꯏ ꯃꯅꯤꯡ ꯊꯪꯕꯔꯣꯝꯗꯒꯤ ꯅꯣꯏ ꯏꯆꯦꯗꯨꯅꯦ
ꯑꯣ ꯅꯍꯥꯟ ꯅꯣꯡꯃ ꯋꯥꯛꯀꯤꯡ ꯆꯠꯄꯗ ꯍꯥꯏꯔꯞ ꯊꯦꯡꯅ ꯀꯥꯟꯗ ꯍꯥꯏꯔꯞ ꯍꯥꯏꯔꯛꯄ ꯅꯦꯅꯦꯗꯨꯔ ꯅꯤꯡꯗꯤ ꯅꯤꯡꯁꯤꯡꯉꯦ ꯑꯗꯣ ꯍꯣꯏ ꯏꯆꯦ ꯑꯗꯨ ꯀꯃꯥꯏꯅ ꯇꯧꯁꯦꯕ ꯍꯥꯏꯗꯤ ꯏꯆꯦꯁꯨ ꯐꯣꯟ ꯇꯧꯔꯛꯏꯁꯦ ꯀꯩ ꯂꯩꯔꯒꯦ ꯑꯗꯨꯒꯤ ꯃꯇꯥꯡꯗ
ꯑꯣ ꯑꯗꯨ ꯑꯗꯨ ꯔꯣ ꯀꯩꯅꯣ ꯇꯧꯋꯤ ꯌꯨꯝ ꯑꯩꯈꯣꯏꯒꯤ ꯌꯨꯝ ꯁꯥꯕꯗꯣ ꯍꯧꯔꯁꯤꯔꯅ ꯑꯗꯨꯃꯥꯏꯅ ꯇꯧꯕꯅꯦꯕ ꯑꯩꯈꯣꯏꯒꯤ ꯀꯩꯅꯣꯗ ꯄꯟꯗꯤꯠꯇꯁꯨ ꯌꯦꯡꯉꯨꯔꯦꯕ ꯑ ꯀꯩꯅꯣꯗꯁꯨ ꯄꯥꯟꯖꯤꯗꯁꯨ ꯌꯦꯡꯉꯨꯔꯦꯕ ꯑꯩꯈꯣꯏꯒꯤ ꯌꯨꯝ ꯁꯥꯕ ꯍꯧꯕꯒꯤ ꯃꯇꯥꯡꯗꯣ ꯑꯗꯣ ꯑꯗꯨꯝ ꯊꯥ ꯃꯊꯪꯒꯤ ꯊꯥ ꯍꯧꯒꯠꯂꯛꯄꯁꯤ ꯑꯁꯤꯗ ꯑꯗꯨꯝ ꯌꯨꯝ ꯁꯥꯕ ꯌꯥꯔꯦ ꯌꯥꯝꯅ ꯐꯔꯦ ꯈꯣꯠꯂꯦꯅ ꯑꯗꯨꯃꯥꯏꯅ ꯍꯥꯏꯔꯛꯑꯦꯕꯀꯣ ꯑꯗꯨꯗꯨꯅ ꯑꯩꯈꯣꯏꯒꯤ
ꯈꯤꯇꯪ ꯍꯧꯅ ꯉꯥꯡꯕꯤꯔꯛꯎꯕ
ꯇꯥꯔꯕ꯭ꯔꯣ
ꯑꯧ
ꯑꯣ ꯑꯩꯈꯣꯏ ꯅꯍꯥꯟ ꯌꯨꯝ ꯁꯥꯕꯒꯤ ꯍꯥꯏꯕꯗꯣ ꯑꯗꯨꯒꯤꯗꯨꯣ ꯃꯊꯪ ꯊꯥ ꯍꯧꯒꯠꯂꯛꯄꯁꯤ ꯑꯁꯤꯗꯒꯤ ꯁꯥꯕ ꯍꯧꯔꯁꯤꯔꯅ ꯑꯗꯨꯃꯥꯏꯅ ꯇꯧꯕꯅꯦꯕꯀꯣ ꯑꯩꯈꯣꯏꯒꯤ ꯄꯥꯟꯖꯤꯗꯁꯨ ꯌꯦꯡꯂꯡꯉꯨꯔꯦꯕꯀꯣ ꯑꯗꯨꯅ ꯌꯨꯝ ꯁꯥꯕ ꯍꯧꯕꯗꯣ ꯃꯊꯪ ꯊꯥ ꯍꯧꯒꯠꯂꯛꯄꯁꯤꯗ ꯁꯥꯕ ꯍꯧꯕꯗꯤ ꯌꯥꯝꯅ ꯐꯔꯦ ꯈꯣꯠꯂꯦ ꯑꯗꯨꯃꯥꯏꯅ ꯁꯥꯕ ꯍꯧꯒꯦ ꯈꯜꯂꯗꯤ ꯁꯥꯕ ꯍꯧꯔꯣꯅ ꯍꯥꯏꯔꯛꯑꯦꯕꯀꯣ ꯑꯗꯨꯗ ꯑꯩꯅ ꯑꯩꯈꯣꯏꯒꯤ ꯌꯨꯝ ꯁꯥꯍꯟꯕꯁꯤ ꯑꯇꯣꯞꯄ ꯃꯤꯅ ꯁꯨꯝ ꯁꯥꯕꯗꯤ ꯑꯩꯁꯤ ꯀꯌꯥꯁꯤ ꯈꯪꯗꯕꯅꯤꯅ ꯅꯪꯅ ꯑꯩꯈꯣꯏꯒꯤ ꯀꯩꯅꯣ ꯇꯧꯕꯒꯤ ꯑꯋꯥꯡꯗ ꯒꯤ ꯌꯨꯝꯗꯨꯁꯨ ꯅꯣꯏꯅ ꯁꯥꯏꯅ ꯍꯥꯏꯕ ꯑꯗꯨꯒꯤ ꯌꯨꯝꯗꯨꯁꯨ ꯅꯣꯏꯅ ꯁꯥꯏ ꯍꯥꯏꯕꯗꯨꯗ ꯑꯩꯅ ꯅꯣꯏꯒꯤ ꯅꯣꯏꯒꯤ ꯀꯥꯡꯕꯨꯁꯤꯡꯅ ꯁꯥꯍꯟꯁꯤꯔꯥꯅ ꯑꯗꯨꯃꯥꯏꯅ ꯈꯟꯕ ꯑꯗꯨ ꯅꯣꯏꯕꯨ ꯀꯃꯥꯏꯅ ꯇꯧꯗꯣꯏꯅꯣ ꯁꯥꯕ ꯌꯥꯗꯣꯏꯔꯣ ꯌꯥꯔꯣꯏꯗ꯭ꯔꯣ
ꯍꯣꯏ ꯌꯥꯅꯤ ꯌꯥꯅꯤ ꯍꯧꯖꯤꯛꯁꯦ ꯑꯩꯈꯣꯏꯁꯨ ꯃꯃꯥꯡ ꯏꯆꯦꯅ ꯍꯥꯏꯔꯤꯕ ꯌꯨꯝꯁꯤꯡꯗꯣ ꯑꯩꯈꯣꯏꯅ ꯑꯗꯨꯝ ꯁꯥꯈꯤꯕ ꯉꯥꯛꯇꯅꯤ ꯑꯗꯣ ꯍꯟꯗꯛꯇꯁꯨ ꯑꯃꯗꯤ ꯁꯥꯕ ꯂꯣꯏꯈꯤꯕꯩ ꯍꯥꯏꯗꯤ ꯊꯕꯛꯁꯤꯡ ꯂꯩꯇꯕꯒꯤ ꯍꯧꯖꯤꯛ ꯊꯕꯛ ꯀꯟꯅ ꯉꯥꯏꯔꯤꯕ ꯇꯥꯟꯖꯥꯒ ꯑꯣꯏꯕꯅꯦ ꯏꯆꯦ ꯌꯥꯝ ꯇꯥꯟ ꯌꯥꯝ ꯆꯥꯔꯦ ꯏꯆꯦꯁꯨ ꯑꯗꯨꯝ ꯍꯥꯏꯗꯤ ꯃꯇꯥꯡ ꯌꯥꯝ ꯆꯥꯅ ꯍꯥꯏꯔꯛꯑꯦ ꯍꯥꯏꯇꯥꯔꯦ ꯑꯗꯣ ꯏꯆꯦꯅ ꯑꯗꯨꯝ ꯌꯥꯗꯧꯕ ꯑꯗꯨꯝ ꯑꯩꯈꯣꯏ ꯑꯗꯨꯝ ꯍꯧꯖꯤꯛꯇꯤ ꯁꯪꯉꯅꯤ ꯑꯗꯨꯝ
ꯑꯣ ꯑꯗꯨꯗꯤꯅꯦ ꯀꯩꯅꯣ ꯇꯧꯏ ꯑꯩꯈꯣꯏꯁꯨ ꯍꯥꯏꯗꯤ ꯆꯪꯒꯗꯕꯈꯩ ꯅꯣꯏꯅ ꯌꯥꯅꯤ ꯍꯥꯏꯔꯛꯄ ꯇꯥꯔꯒꯗꯤ ꯃꯗꯨꯗ ꯆꯪꯒꯗꯧꯔꯤꯕ ꯂꯩꯉꯣꯏ ꯑꯗꯒꯤ ꯆꯦꯛ ꯅꯨꯡ ꯀꯔꯤ ꯀꯔꯤꯗꯨꯁꯨ ꯑꯩꯈꯣꯏꯁꯨ ꯀꯩꯅꯣ ꯊꯧꯔꯥꯡ ꯇꯧꯁꯤꯜꯂꯗꯣꯏꯅꯦꯕ ꯑꯗꯨꯅ ꯃꯊꯪ ꯊꯥ ꯍꯧꯔꯛꯄ ꯁꯤꯗꯅꯦ ꯑꯗꯨ ꯁꯥꯕꯗꯣ ꯍꯧꯅꯕ ꯇꯧꯔꯁꯦ ꯑꯗꯨ ꯅꯣꯏꯗꯤ ꯅꯣꯏ ꯀꯥꯡꯕꯨꯁꯤ ꯅꯣꯏ ꯃꯤ ꯀꯌꯥ ꯁꯥꯔꯤꯅꯣ ꯀꯃꯥꯏꯅ ꯇꯧꯔꯤꯅꯣ
ꯏꯆꯦ ꯑꯩꯈꯣꯏꯒꯤꯁꯤ ꯃꯤ ꯇꯔꯥꯃꯨꯛꯇꯤ ꯁꯨꯏꯌꯦ ꯑꯗꯣ ꯍꯥꯏꯗꯤ ꯑꯁꯨꯛ ꯆꯪꯅꯤ ꯑꯁꯨꯛ ꯆꯪꯅꯤ ꯍꯥꯏꯕꯗꯣ ꯏꯆꯦ ꯑꯩꯈꯣꯏꯁꯨ ꯍꯥꯏꯕꯗꯣ ꯗꯥꯏꯔꯦꯛ ꯉꯝꯗꯧ ꯃꯥꯟꯗꯦ ꯑꯗꯨꯅ ꯑꯩꯈꯣꯏ ꯍꯌꯦꯡꯒꯨꯝꯕ ꯂꯥꯛꯑꯒꯦ ꯑꯗꯨꯒ ꯂꯥꯛꯑꯒ ꯖꯒꯥꯁꯤꯡ ꯑꯗꯣ ꯐꯖꯅ ꯌꯦꯡꯁꯤꯜꯂꯒ ꯑꯁꯨꯛ ꯆꯪꯅꯤ ꯍꯥꯏ ꯆꯦꯛ ꯇꯧꯔꯁꯨ ꯑꯁꯨꯛ ꯆꯪꯅꯤ ꯍꯥꯏꯕꯗꯣ ꯑꯩꯈꯣꯏ ꯑꯗꯨꯝ ꯌꯦꯡꯉꯒ ꯍꯥꯏ ꯂꯥꯛꯑꯒꯦ ꯑꯗꯨꯝ ꯌꯦꯡꯕ ꯂꯥꯛꯑꯒꯦ ꯌꯦꯡꯖꯕ
ꯍꯣꯏ ꯍꯣꯏ ꯑꯗꯨꯗꯤꯅꯦ ꯀꯩꯅꯣ ꯇꯧꯗ꯭ꯔꯒꯦ ꯍꯌꯦꯡ ꯍꯌꯦꯤꯡ ꯅꯨꯡꯗꯥꯡꯋꯥꯏꯔꯝꯁꯤ ꯅꯣꯏ ꯂꯥꯛꯑꯣ ꯑꯗꯨꯒ ꯅꯪ ꯑꯣꯏꯔꯁꯨ ꯂꯥꯛꯑꯣ ꯑꯗꯨ ꯂꯥꯛꯑꯒ ꯍꯥꯏꯗꯤ ꯁꯥꯗꯣꯔꯤꯕ ꯃꯐꯝꯗꯨ ꯖꯒꯥꯗꯨꯅꯦ ꯑꯗꯒꯤ ꯑꯩꯈꯣꯏꯒꯤꯗꯤ ꯌꯦꯛꯄ ꯈꯣꯠꯄꯁꯨ ꯑꯃꯠꯇ ꯇꯧꯗ꯭ꯔꯤꯑꯕ ꯌꯦꯛꯑꯒ ꯏꯟꯖꯤꯅꯤꯌꯥꯔ ꯇꯥꯅꯔꯒ ꯈꯣꯠꯂꯒ ꯌꯦꯛꯄ ꯈꯣꯠꯄꯗꯨꯁꯨ ꯑꯝꯇ ꯇꯧꯗꯦ ꯑꯗꯨꯅ ꯅꯪꯅ ꯂꯣꯏꯅ ꯇꯧꯗꯣꯔꯤꯕꯅꯦꯕ ꯑꯗꯨꯒ ꯌꯦꯛꯑꯒ ꯑꯩꯈꯣꯏꯅ ꯄꯥꯝꯃꯤꯕ ꯀꯥ ꯃꯁꯤꯡꯗꯨꯕꯨ ꯀꯥ ꯃꯁꯤꯡꯗꯨ ꯍꯥꯏꯔꯦꯗꯅ ꯑꯗꯨꯒ ꯅꯪꯒ ꯆꯥꯎꯔꯥꯛꯄ ꯑꯃ ꯌꯦꯛꯑꯒ ꯈꯣꯠꯂꯒ ꯑꯗꯨꯃꯥꯏꯅ ꯇꯧꯃꯤꯟꯅꯔꯁꯦꯕ ꯅꯠꯇ꯭ꯔꯒꯗꯤ ꯅꯪ ꯂꯥꯛꯑꯒ ꯌꯦꯡ ꯇꯥꯔꯒꯗꯤ ꯁꯨꯝ ꯐꯣꯟꯗ ꯍꯥꯏꯅꯕꯗꯨꯅꯗꯤ ꯒ꯭ꯌꯥꯟꯗꯣ ꯇꯥꯔꯔꯣꯏ ꯑꯗꯨꯅ ꯅꯪ ꯂꯥꯛꯑꯒ ꯌꯦꯡꯉꯒ ꯇꯧꯃꯤꯟꯅꯕꯅ ꯐꯔꯅꯤ ꯑꯗꯒꯤ ꯆꯪꯗꯣꯔꯤꯕ ꯑꯗꯒꯤ ꯅꯨꯡ ꯅꯨꯡ ꯂꯩꯉꯣꯏ ꯑꯗꯒꯤ ꯆꯦꯛ ꯀꯔꯤ ꯀꯔꯤꯗꯨꯁꯨ ꯑꯩꯈꯣꯏꯁꯨ ꯂꯣꯏꯅ ꯊꯧꯔꯥꯡ ꯇꯧꯗꯣꯔꯤꯕꯅꯤꯅ ꯅꯪꯅ ꯂꯥꯛꯑꯒ ꯍꯥꯏꯐꯦꯠ ꯍꯧꯒꯠꯂꯒ ꯍꯧꯒꯠꯄꯒꯤ ꯐꯥꯎꯟꯗꯦꯁꯟ ꯍꯧꯒꯠꯄꯒꯤꯗꯨꯅ ꯀꯌꯥ ꯀꯃꯥꯏꯅ ꯇꯧꯅꯤ ꯈꯣꯠꯅꯤ ꯍꯥꯏꯕꯗꯣ ꯑꯗꯨꯅꯆꯤꯡꯕꯗꯣ ꯂꯣꯏꯅ ꯇꯥꯟꯅꯔꯁꯤ ꯐꯔꯦ ꯑꯗꯨꯗꯤ ꯀꯩꯅꯣ ꯅꯣꯏꯁꯨ ꯍꯥꯡꯉꯒ ꯂꯩꯔꯝꯕꯁꯤ ꯌꯥꯝꯅꯕꯨꯗꯤ ꯐꯔꯦ ꯑꯗꯨ ꯅꯣꯏꯁꯤ ꯀꯩꯅꯣꯗꯤ ꯇꯧꯕ꯭ꯔ ꯅꯣꯏ ꯇꯔꯥꯗꯨ ꯄꯨꯂꯞ ꯄꯨꯟꯅ ꯂꯥꯛꯇꯣꯔꯤꯕꯥ ꯅꯠꯇ꯭ꯔꯒ ꯅꯣꯏꯁꯤ ꯈꯥꯏꯗꯣꯛꯅꯔꯒ ꯅꯨꯃꯤꯠ ꯈꯥꯏꯗꯣꯛꯅꯔꯒ ꯇꯧꯕ꯭ꯔꯥ ꯀꯃꯥꯏꯅ ꯇꯧꯕꯅꯣ ꯅꯣꯏꯁꯦ
ꯍꯌꯦꯡ ꯖꯒꯥ ꯌꯦꯡꯕ ꯃꯐꯝ ꯌꯦꯡꯕ ꯂꯥꯛꯄꯗꯨꯕꯨꯗꯤ ꯑꯩꯈꯣꯏ ꯍꯥꯏ ꯃꯤ ꯇꯔꯥꯃꯨꯛꯇꯤ ꯂꯥꯛꯑꯔꯣꯏ ꯑꯩꯈꯣꯏ ꯑꯃꯅꯤ ꯂꯥꯛꯑꯒ ꯐꯖꯅ ꯌꯦꯡꯅꯔꯒꯦ ꯑꯗꯣ ꯏꯆꯦꯒꯤꯁꯤ ꯀꯥꯒꯨꯝꯕ ꯀꯥ ꯃꯁꯤꯡ ꯀꯌꯥꯒꯨꯝꯕ ꯑꯗꯨꯒꯤ ꯆꯥꯡꯗ ꯁꯥꯍꯟꯅꯤꯡꯉꯤꯅꯣ ꯀꯃꯥꯏꯅ ꯇꯧꯔꯤꯅꯣ ꯀꯥ ꯀꯌꯥꯝ ꯍꯥꯏꯗꯤ ꯌꯨꯝꯗꯣ ꯃꯊꯣꯟ ꯑꯃ ꯑꯅꯤꯒꯥꯡ ꯀꯌꯥꯝ ꯆꯥꯎꯅ ꯁꯥꯅꯤꯡꯉꯤꯅꯣ ꯑꯗꯨꯣ ꯍꯥꯏꯕꯤꯔꯛꯑꯣ ꯏꯆꯦ
ꯍꯥꯏꯗꯤ ꯀꯩꯅꯣꯁꯤ ꯌꯨꯝꯁꯤ ꯁꯨꯃꯥꯏꯅ ꯇꯧꯔꯒꯦ ꯃꯊꯣꯟꯁꯤ ꯀꯩꯅꯣ ꯑꯃ ꯁꯥꯔꯒꯦ ꯃꯊꯣꯟ ꯑꯃ ꯁꯥꯔꯒ ꯃꯊꯛꯁꯤꯅ ꯑꯩꯈꯣꯏꯒꯤ ꯀꯩꯅꯣ ꯇꯧꯔꯒ ꯄꯤꯂꯔ ꯍꯩꯔꯒ ꯊꯝꯃꯒ ꯃꯊꯛ ꯀꯨꯞꯄꯤꯗꯣ ꯑꯗꯨꯃꯥꯏꯅꯥ ꯇꯧꯔꯒꯦ ꯃꯈꯥꯒꯤ ꯀꯥ ꯁꯤꯗꯅ ꯑꯩꯈꯣꯏꯒꯤ ꯆꯥꯛꯁꯪꯅꯦ ꯑꯗꯒꯤ ꯃꯤ ꯂꯥꯛꯑꯒ ꯐꯝꯐꯝ ꯈꯣꯠꯐꯝ ꯂꯩꯕ ꯀꯥ ꯑꯃꯅꯦ ꯑꯗꯒꯤ ꯃꯥꯡꯒꯣꯝ ꯃꯇꯦꯛ ꯈꯔꯁꯨ ꯂꯩꯍꯜꯂꯦꯗꯅ ꯑꯗꯨꯒ ꯃꯤ ꯂꯥꯛꯄꯒꯤ ꯀꯥ ꯑꯃꯅꯦ ꯑꯗꯒꯤ ꯑꯩꯈꯣꯏꯒꯤ ꯁꯅꯥꯃꯍꯤ ꯀꯔꯤ ꯀꯔꯤ ꯂꯥꯏ ꯊꯝꯗꯧꯕ ꯀꯥꯗꯣ ꯑꯗꯨꯗ ꯑꯩꯈꯣꯏꯒꯤ ꯐꯃꯨꯡ ꯑꯩꯒ ꯑꯩꯈꯣꯏꯒꯤ ꯇꯥꯃꯣꯒꯥꯒꯤ ꯀꯥ ꯑꯣꯏꯗꯧꯕꯗꯣ ꯑꯗꯨꯝꯕ ꯃꯈꯥꯗ ꯂꯩꯍꯜꯂꯒꯦ ꯑꯗꯨꯒ ꯃꯅꯤꯡ ꯊꯪꯕꯗꯨꯗꯅ ꯆꯥꯛꯁꯪ ꯑꯃ ꯍꯥꯞꯄꯒ ꯆꯥꯛꯁꯪ ꯑꯗꯒꯤ ꯆꯥꯛꯁꯪꯒꯤꯗꯨ ꯕꯥꯨꯊꯔꯨꯝꯒ ꯑꯩꯈꯣꯏꯒꯤ ꯇꯣꯏꯂꯦꯠꯇꯨꯒ ꯑꯗꯨꯃꯥꯏꯅ ꯍꯥꯞꯄꯒ ꯀꯥ ꯑꯗꯨ ꯃꯈꯩ ꯑꯗꯨꯃꯥꯏꯅ ꯂꯩꯍꯜꯂꯒꯦ ꯑꯗꯨꯒ ꯃꯊꯛ ꯅ ꯑꯉꯥꯡ ꯃꯈꯩꯒꯤ ꯇꯨꯝꯐꯝ ꯀꯥ ꯃꯊꯛꯇꯅ ꯀꯥ ꯀꯩꯅꯣꯒꯨꯝꯕ ꯑꯅꯤꯒꯨꯝꯕ ꯑꯗꯨꯃꯥꯏꯅ ꯊꯣꯛꯑꯒ ꯃꯊꯛꯇꯁꯨ ꯕꯥꯊꯔꯨꯝ ꯇꯣꯏꯂꯦꯠ ꯍꯥꯞꯄꯗꯣ ꯑꯗꯨꯃꯥꯏꯅ ꯇꯧꯗꯣꯔꯤꯕꯅꯤ ꯏꯆꯥ ꯅꯨꯨꯄꯥꯗꯣ ꯅꯨꯄꯤ ꯊꯤꯗꯅ ꯈꯣꯠꯇꯅ ꯃꯥꯅ ꯍꯌꯦꯡ ꯇꯧꯔꯛꯀꯅꯤ ꯍꯥꯏ ꯀꯥꯟꯗꯅ ꯑꯃꯨꯛ ꯇꯧꯔꯒꯦ ꯑꯗꯨ ꯄꯤꯛꯈꯤꯗꯧꯕꯗꯨꯗꯤ ꯍꯧꯖꯤꯛꯇꯨꯗꯤ ꯈꯔꯗꯤ ꯋꯥꯠꯂꯤꯕꯅꯤꯅ ꯁꯥꯔꯤꯉꯩꯗꯕꯨꯗꯤ ꯑꯗꯨꯝ ꯐꯖꯅꯕꯨꯗꯤ ꯁꯥꯒꯦꯅꯕꯨꯗꯤ ꯈꯜꯂꯕ ꯍꯌꯦꯡ ꯃꯥꯅꯁꯨ ꯍꯥꯏꯗꯤ ꯃꯊꯛꯇꯨ ꯍꯥꯞꯅꯤꯡꯕ ꯍꯥꯞꯀꯠꯅꯤꯡꯕ ꯑꯣꯏꯇꯥꯔꯒꯁꯨ ꯃꯈꯥꯒꯤ ꯂꯩꯔꯤꯕ ꯐꯥꯎꯟꯗꯦꯁꯟꯗꯨ ꯐꯖꯅ ꯂꯤꯡꯗ꯭ꯔꯒꯗꯤ ꯌꯥꯔꯣꯏ ꯐꯖꯕꯅꯤꯅ ꯐꯖꯅ ꯂꯤꯡꯅ ꯁꯥꯔꯒ ꯃꯥꯅ ꯍꯌꯦꯡ ꯀꯥ ꯍꯥꯞꯀꯠꯅꯤꯡꯉꯁꯨ ꯍꯥꯀꯠꯄ ꯌꯥꯅꯕ ꯑꯗꯨꯃꯥꯏꯅ ꯇꯧꯒꯦꯅꯕꯨꯗꯤ ꯈꯟꯕ ꯑꯗꯨꯗꯨꯅ ꯍꯧꯖꯤꯛꯀꯤꯗꯤ ꯑꯗꯨꯃꯥꯏꯅ ꯃꯇꯣꯟ ꯑꯃꯗꯨ ꯁꯥꯔꯒ ꯃꯊꯛꯇ ꯎꯨꯞꯄꯒ ꯊꯝꯕꯤꯗꯣ ꯑꯗꯨꯃꯥꯏꯅ ꯊꯝꯒꯦꯅ ꯈꯜꯂꯤ ꯌꯥꯝ ꯆꯥꯎꯅ ꯁꯥꯒꯗꯕꯗꯤ ꯅꯠꯇꯦꯗ ꯑꯗꯨꯁꯨ ꯑꯗꯨꯝ ꯁꯥꯔꯤꯉꯩꯗ ꯈꯤꯇꯪ ꯐꯖꯅ ꯂꯤꯡꯅꯗꯤ ꯑꯗꯨꯃꯥꯏꯅ ꯁꯥꯅꯤꯡꯕ ꯑꯗꯣ ꯂꯩꯔꯤꯕ ꯑꯩꯈꯣꯏꯒꯤ ꯖꯒꯥꯗꯨꯒ ꯑꯗꯒꯤ ꯑꯩꯈꯣꯏꯅ ꯄꯥꯝꯃꯤꯕ ꯃꯑꯣꯡꯗꯨꯒ ꯌꯥꯕ ꯈꯣꯠꯄ꯭ꯔꯥ ꯍꯥꯏꯕꯗꯣ ꯍꯌꯦꯡ ꯅꯣꯏ ꯂꯥꯛꯑꯒꯁꯨ ꯑꯗꯨꯝ ꯑꯗꯨꯃꯥꯏꯅ ꯌꯦꯡꯉꯁꯤ ꯅꯣꯏ ꯂꯥꯛꯑꯒ ꯅꯣꯏꯅ ꯍꯥꯏꯔꯛꯄꯗꯣ ꯑꯗꯨ ꯐꯅꯤ ꯍꯥꯏꯕꯗꯣ ꯑꯗꯨꯁꯨ ꯑꯗꯨꯝ ꯇꯧꯔꯒ ꯇꯧꯔꯁꯤ ꯑꯗꯨ ꯅꯣꯏ ꯂꯥꯛꯄꯗ ꯀꯔꯤ ꯅꯣꯏ ꯈꯨꯠꯁꯨ ꯈꯨꯠꯂꯥꯏ ꯀꯔꯤ ꯂꯩꯕꯁꯤꯡꯁꯨ ꯈꯔ ꯌꯦꯛꯅ ꯈꯣꯠꯅꯕꯥ ꯅꯣꯏꯅ ꯈꯪꯉꯝꯂꯥꯅꯤ ꯅꯡꯅꯥ ꯑꯗꯨꯝ ꯅꯪꯒꯤ ꯑꯋꯥꯡ ꯊꯡꯕꯒꯤ ꯌꯨꯝꯗꯁꯨ ꯅꯪꯅ ꯌꯦꯛꯑꯒ ꯇꯧꯒꯤꯕ꯭ꯔꯣꯕ ꯀꯃꯥꯏꯅ ꯇꯧꯕꯅꯣ
ꯍꯣꯏ ꯏꯆꯦ ꯑꯗꯨꯗꯤ ꯍꯌꯦꯡꯁꯤ ꯂꯥꯛꯑꯒ ꯐꯖꯅ ꯑꯣꯏꯅ ꯌꯦꯡꯉꯒ ꯈꯟꯅꯔꯁꯤ ꯋꯥ ꯑꯗꯣ ꯍꯥꯏꯗꯤ ꯁꯥꯕꯒꯤ ꯅꯤꯌꯣꯝꯁꯤꯡ ꯑꯗꯒꯤ ꯃꯥꯏ ꯀꯛꯏꯔꯣꯡ ꯑꯗꯩ ꯀꯥꯅꯣꯗꯣ ꯍꯌꯦꯡ ꯂꯥꯛꯑꯒ ꯐꯖꯅ ꯌꯦꯡꯉꯁꯤ ꯑꯗꯣ ꯏꯆꯦꯕꯨ ꯍꯟꯗꯛꯁꯤ ꯍꯥꯏꯗꯤ ꯏꯕꯥꯏꯅꯨꯡ ꯊꯕꯛ ꯑꯃ ꯑꯃ ꯌꯥꯝ ꯆꯠꯂꯦ ꯍꯥꯏꯕ ꯄꯥꯎ ꯇꯥꯏ ꯑꯗꯨꯅ ꯍꯟꯗꯛꯇꯤ ꯌꯨꯝꯒꯁꯨ ꯁꯥꯒꯦ ꯇꯧꯔꯦ ꯏꯕꯥꯏꯕꯨ ꯍꯧꯖꯤꯛ ꯀꯩ ꯀꯩ ꯍꯣꯠꯅꯔꯤꯒꯦ
ꯑꯣ ꯃꯥꯔꯣ ꯀꯩꯅꯣ ꯇꯧꯔꯦ ꯃꯣꯏꯒꯤ ꯃꯣꯏꯒꯤ ꯍꯥꯟꯅ ꯃꯥꯅ ꯊꯕꯛ ꯑꯃ ꯇꯧꯕꯗꯣ ꯊꯕꯛ ꯇꯧꯕꯗꯣ ꯃꯥꯗꯣ ꯍꯟꯗꯛꯇꯣ ꯃꯣꯏ ꯄ꯭ꯔꯣꯃꯣꯁꯟ ꯀꯥꯔꯦꯅ ꯍꯥꯏꯔꯒ ꯃꯥꯒꯤ ꯇꯣꯂꯣꯞ ꯀꯩꯀꯥꯁꯨ ꯈꯔ ꯍꯦꯟꯒꯠꯂꯦ ꯑꯗꯨꯃꯥꯏꯅ ꯍꯦꯟꯒꯠꯄꯅꯤꯅ ꯑꯗꯨꯃꯥꯏꯅ ꯃꯥꯁꯨ ꯍꯣꯠꯅꯔꯤ ꯍꯥꯏꯇꯥꯔꯦ ꯑꯗꯨꯒ ꯌꯨꯝꯗꯅ ꯑꯩꯅ ꯑꯗꯨꯝ ꯌꯨꯝꯒꯤ ꯊꯕꯛ ꯏꯪꯈꯥꯡ ꯁꯦꯟꯅꯔꯒ ꯑꯗꯨꯝ ꯑꯩꯈꯣꯏꯒꯤ ꯌꯦꯟ ꯉꯥꯅꯨ ꯂꯣꯏꯕꯁꯤꯡꯗꯨꯁꯨ ꯑꯗꯨꯝ ꯀꯩꯅꯣ ꯇꯧꯔꯤ ꯑꯗꯨꯗ ꯄꯣꯊꯥꯔꯒ ꯑꯗꯨꯝ ꯌꯦꯡꯁꯤꯜꯂꯒ ꯂꯩꯔꯤ ꯌꯦꯟ ꯉꯥꯅꯨ ꯂꯣꯏꯕꯁꯤꯁꯨ ꯌꯥꯝꯅ ꯅꯨꯡꯉꯥꯏ ꯌꯦꯟ ꯉꯥꯅꯨ ꯂꯣꯏꯔꯒ ꯃꯣꯏꯗ ꯍꯥꯏꯗꯤ ꯉꯥꯏꯍꯥꯛꯇꯪꯗꯁꯨ ꯋꯥꯈꯜ ꯄꯣꯊꯥꯐꯝꯗꯨ ꯑꯣꯏ ꯑꯗꯒꯤ ꯑꯩꯈꯣꯏꯒꯤ ꯑꯩꯈꯣꯏꯒꯤ ꯆꯥ ꯈꯛꯇ ꯑꯣꯏꯔꯁꯨ ꯑꯩꯈꯣꯏꯅ ꯍꯨꯟꯗꯣꯛꯀꯗꯕ ꯀꯩꯗꯧꯕꯁꯤꯡꯗꯨꯗ ꯃꯣꯏꯗ ꯄꯤꯖꯕꯤꯔꯒ ꯑꯗꯒꯤ ꯃꯔꯨꯝꯗ ꯑꯣꯏꯔꯁꯨ ꯆꯥꯏ ꯑꯗꯣ ꯑꯗꯨꯃꯥꯏꯅ ꯌꯦꯟ ꯉꯥꯅꯨ ꯁꯦꯟꯅꯔꯤ ꯑꯩꯅ ꯌꯨꯝꯒꯤ ꯌꯦꯡꯁꯤꯜꯂꯤ ꯍꯥꯏ ꯇꯔꯦ ꯑꯗꯨꯒ ꯍꯣꯏ ꯇꯥꯃꯣꯅ ꯀꯩꯅꯣ ꯇꯧꯔꯤ ꯃꯥꯒꯤ ꯊꯕꯛꯇꯨ ꯄ꯭ꯔꯣꯃꯣꯁꯟ ꯐꯪꯕꯗꯒꯤ ꯃꯥꯁꯨ ꯑꯗꯨꯃꯥꯏꯅ ꯆꯥꯡ ꯅꯥꯏꯅ ꯆꯠꯂꯤ ꯑꯉꯥꯡ ꯃꯈꯩꯗꯤ ꯁꯤꯗ ꯑꯝꯇ ꯂꯩꯇꯦ ꯑꯉꯥꯡ ꯑꯅꯤꯃꯛ ꯅꯨꯄꯤ ꯃꯆꯥꯗꯨꯁꯨ ꯃꯄꯥꯟꯗ ꯂꯩꯈ꯭ꯔꯦ ꯑꯗꯒꯤ ꯅꯨꯄꯥ ꯃꯆꯥꯗꯨꯁꯨ ꯂꯣꯏꯅ ꯃꯕꯥꯟꯅꯤꯃꯛ ꯃꯄꯥꯟꯗ ꯂꯣꯏꯅ ꯂꯩ ꯍꯧꯖꯤꯛꯇꯤ ꯌꯨꯝꯗ ꯏꯕꯥꯅꯤ ꯈꯛꯇꯪ ꯑꯗꯨꯃꯥꯏꯅ ꯂꯩꯔꯒ ꯇꯧꯋꯤ ꯑꯗꯣ ꯑꯋꯥꯡ ꯊꯪꯕꯒꯤ ꯌꯨꯝꯗꯣ ꯑꯗꯨꯗꯤ ꯅꯪꯅ ꯌꯦꯛꯑꯒ ꯇꯧꯈꯤꯕ꯭ꯔꯣ ꯅꯠꯇ꯭ꯔꯒ ꯀꯃꯥꯏꯅ ꯇꯧꯋꯤ ꯅꯣꯏꯅ ꯁꯥꯒꯤꯗꯤ ꯍꯥꯏ ꯈꯪꯕ ꯑꯗꯨꯒ ꯌꯦꯛꯄ ꯈꯣꯠꯄꯗꯨꯣ ꯀꯅꯥꯅ ꯇꯧꯈꯤꯕꯕꯅꯣꯗꯤ ꯑꯩꯁꯦ ꯃꯨꯟꯅ ꯈꯪꯗ꯭ꯔꯕ ꯑꯗꯨ ꯌꯦꯛꯄ ꯈꯣꯠꯄꯁꯨ ꯅꯪꯅ ꯇꯧꯈꯤꯕ꯭꯭ꯔꯣ ꯀꯃꯥꯏꯅ ꯇꯧꯒꯦ ꯅꯣꯏꯁꯤ ꯅꯣꯏꯅ
ꯑꯣ ꯌꯥꯝ ꯐꯔꯦ꯫ ꯑꯗꯨ ꯏꯆꯦꯕꯨ ꯍꯥꯏꯗꯤ ꯑꯉꯥꯡꯁꯤꯡꯁꯨ ꯆꯥꯎꯈꯠꯂꯅꯤꯅ ꯍꯧꯖꯤꯛ ꯌꯨꯝ ꯅꯨꯡꯁꯥꯒꯦ ꯈꯜꯂꯛꯏꯗꯤ ꯌꯥꯝ ꯐꯔꯦ ꯑꯗꯣ ꯍꯥꯏꯗꯤ ꯏꯆꯦꯈꯣꯏ ꯍꯥꯟꯅꯁꯨ ꯂꯝ ꯅꯨꯡꯁꯤꯡ ꯖꯒꯥꯁꯤꯡ ꯌꯥꯝ ꯆꯥꯎꯅ- ꯆꯥꯎꯅ ꯍꯥꯏꯗꯤ ꯃꯅꯤꯡꯗ ꯍꯤꯡꯈꯣꯜ ꯁꯤꯡ ꯂꯝ ꯌꯥꯝ ꯆꯥꯎꯅ ꯂꯩꯕꯅꯤ ꯍꯥꯏ ꯃꯣꯡꯁꯣꯡꯁꯤꯡ ꯎ ꯋꯥꯒ ꯌꯥꯝ ꯊꯥꯔꯒ ꯃꯅꯥ ꯃꯁꯤꯡꯒ ꯌꯥꯝ ꯊꯥꯔꯒ ꯌꯥꯝ ꯂꯩꯕꯗꯣ ꯍꯧꯖꯤꯛꯁꯨ ꯑꯗꯨꯝ ꯂꯩꯔꯤꯕ꯭ꯔꯥ ꯀꯃꯥꯏꯅ ꯇꯧꯒꯦ ꯍꯧꯖꯤꯛꯄꯣ?
ꯍꯧꯖꯤꯛꯁꯨ ꯑꯗꯨꯝ ꯃꯅꯤꯡꯒꯤ ꯑꯍꯟ ꯃꯈꯩꯅ ꯊꯝꯃꯝꯕ ꯂꯝꯁꯤꯡꯗꯣ ꯑꯗꯨꯝꯗꯤ ꯂꯩꯔꯤ ꯍꯥꯏꯇꯥꯔꯦ ꯑꯗꯨꯝ ꯑꯩꯈꯣꯏꯅꯁꯨ ꯃꯅꯤꯡꯗ ꯊꯝꯃꯤꯕ ꯂꯝꯁꯤꯡꯗꯣ ꯑꯩꯈꯣꯏꯅꯁꯨ ꯃꯥꯡꯗꯅꯕ ꯑꯗꯨꯃꯥꯏꯅ ꯍꯣꯠꯅꯔꯒ ꯇꯧꯕꯅꯤꯅ ꯑꯗꯨꯝ ꯐꯖꯅ ꯆꯦꯛꯁꯤꯟꯅ ꯍꯣꯠꯅꯔꯒ ꯑꯗꯨꯃꯥꯏꯅ ꯇꯧꯔꯤ ꯍꯥꯏꯗꯤ ꯂꯦꯡꯗꯅ ꯑꯗꯨꯝ ꯊꯝꯃꯤ ꯍꯥꯏꯇꯥꯥꯔꯦ ꯑꯩꯈꯣꯏꯅꯁꯨ ꯐꯖꯅ ꯁꯦꯟꯅꯔꯒ ꯑꯗꯨꯃꯥꯏꯅ ꯁꯦꯝꯒꯠꯂꯒ ꯁꯦꯝꯒꯠꯂꯒ ꯇꯧꯏ ꯍꯩ ꯔꯥ ꯆꯥꯕꯗꯤ ꯅꯨꯡꯉꯥꯏꯔꯦ ꯍꯩ ꯔꯥ ꯆꯥꯕꯗꯤ ꯋꯥꯠꯇ꯭ꯔꯦ ꯍꯧꯖꯤꯛꯁꯨ ꯍꯌꯦꯡ ꯍꯩꯈꯥ ꯃꯇꯝ ꯑꯣꯏꯔꯕꯅꯤꯅ ꯍꯩꯈꯥ ꯃꯇꯝ ꯑꯣꯏꯔꯕꯅꯤꯅ ꯍꯩꯈꯥꯒꯁꯨ ꯐꯖꯅ ꯄꯥꯂꯦ ꯍꯌꯦꯡꯈꯩ ꯊꯕꯛ ꯁꯨꯕ ꯂꯥꯛꯀꯥꯟꯗ ꯆꯥꯁꯤ ꯐꯖꯅ ꯑꯗꯨꯝ ꯀꯩꯅꯣ ꯇꯧꯁꯦ ꯑꯗꯣ ꯍꯌꯦꯡꯗꯣ ꯅꯪ ꯁꯣꯏꯗꯅꯕ ꯂꯥꯛꯑꯣ ꯑꯗꯨꯒ ꯍꯩꯈꯥ ꯄꯥꯜꯂꯤꯕꯁꯤꯡ ꯀꯩꯀꯩꯗꯨꯁꯨ ꯅꯣꯏꯁꯨ ꯈꯔ ꯍꯌꯦꯡꯗꯣ ꯍꯦꯛ ꯄꯨꯒꯣ ꯑꯗꯨꯃꯥꯏꯅ ꯇꯧꯔꯁꯤ
ꯍꯣꯏ - ꯍꯣꯏ ꯏꯆꯦ ꯑꯗꯨꯗꯤ ꯍꯥꯏꯗꯤ ꯍꯩ - ꯔꯥꯗꯨ ꯃꯔꯥꯡ ꯀꯥꯏꯅ ꯍꯥꯏꯔꯕꯅꯤꯅꯥ ꯌꯥꯝ ꯐꯔꯦ ꯑꯩꯈꯣꯏ ꯊꯕꯛ ꯊꯕꯛ ꯅꯣꯡ ꯁꯨꯕ ꯃꯇꯝꯗ ꯍꯩ - ꯔꯥꯁꯨ ꯋꯥꯠꯂꯔꯣꯏ ꯍꯥꯏꯗꯤ ꯊꯕꯛ ꯄꯣꯊꯥꯕ ꯃꯇꯝꯗ ꯍꯩ ꯆꯥꯕꯁꯨ ꯐꯪꯉꯅꯤ ꯑꯗꯨꯅ ꯍꯌꯦꯡꯁꯦ ꯑꯗꯨꯝ ꯂꯥꯛꯑꯒꯦ ꯏꯆꯦ ꯑꯗꯨꯣ ꯉꯁꯤꯒꯤꯗꯤ
ꯍꯣꯏ ꯍꯣꯏ ꯍꯣꯏ ꯐꯔꯦ ꯐꯔꯦ ꯊꯝꯃꯒꯦꯀꯣ ꯑꯩꯁꯨ
ꯍꯣꯏ